ꯏꯃꯥꯟꯅꯕꯤ ꯀꯪꯂꯩ ꯑꯩꯕꯨ ꯀꯪꯂꯩꯩ ꯄꯥꯎ ꯑꯣꯏꯕ꯭ꯔꯣ
ꯅꯣꯛꯅꯤꯡꯉꯤ ꯅꯪꯁꯦ ꯌꯥꯝꯅ ꯀꯃꯥꯏꯅ ꯇꯧꯗꯣꯏꯅꯣ
ꯅꯣꯛꯑꯣꯗꯥꯅ ꯍꯦ ꯑꯗꯨ ꯑꯗꯨꯗꯤ ꯅꯣꯛ
ꯉꯥꯢꯈꯣ ꯉꯥꯢꯈꯣ ꯎꯝ ꯀꯔꯤ ꯈꯨꯔꯨꯝꯖꯔꯤ ꯃꯥꯊꯪꯗꯤ ꯀꯩꯅꯣꯝ ꯍꯥꯏꯕ ꯌꯥꯕ ꯍꯥꯏꯔꯛꯑꯣꯅꯦ
ꯈꯨꯔꯨꯝꯖꯔꯤ ꯏꯃꯥꯟꯅꯕꯤ ꯈꯨꯔꯨꯝꯖꯔꯤ ꯏꯆꯦ ꯈꯨꯔꯨꯝꯖꯔꯤ ꯏꯃꯥꯅꯦ ꯀꯩꯅꯣ
ꯎꯝ ꯁꯨꯃꯥꯏꯅ ꯍꯥꯏꯔꯛꯀꯦꯀꯣ ꯎꯝ ꯀꯔꯤꯕ ꯑꯥ ꯈꯨꯃꯟ ꯄꯨꯟꯁꯤꯕ ꯍꯧꯖꯤꯛꯅꯅꯦ
ꯎꯝ
ꯥ ꯃꯥꯉꯥꯡ ꯄꯨꯟꯁꯤꯕ ꯈꯨꯃꯟ ꯍꯧꯖꯤꯛꯁꯦ ꯈꯨꯃꯟ ꯄꯨꯟꯁꯤꯕꯅꯦ ꯅꯨꯃꯤꯗꯥꯡꯋꯥꯏꯔꯝꯁꯦ ꯈꯨꯃꯟ ꯍꯥꯏꯅꯕꯅꯦꯕ ꯑꯌꯨꯛꯇꯅ ꯃꯉꯥꯡꯅꯦꯕ ꯅꯨꯡꯗꯥꯡꯋꯥꯏꯔꯝꯗꯅ ꯈꯨꯃꯟ ꯑꯗꯣ ꯑꯩꯒꯤꯁꯦ ꯍꯥꯀꯠꯆꯩ ꯌꯥꯕ ꯌꯥꯝꯅ ꯈꯣꯠꯄ ꯉꯝꯗ꯭ꯔꯦ ꯃꯔꯝꯗꯣꯏꯅꯣ ꯄꯦꯟꯗꯕꯗꯣ
ꯈꯣꯠ ꯀꯅꯨ ꯈꯣꯘ ꯀꯅꯨ
ꯍꯣꯏ ꯈꯣꯠꯅꯤꯡꯉꯦ ꯑꯗꯣ ꯈꯣꯠꯄꯁꯨ ꯅꯥꯕꯒꯤ ꯍꯥ ꯁꯨ ꯌꯥꯝꯒꯠ ꯆꯠꯕ ꯈꯣꯠꯁꯨ ꯌꯥꯝ ꯈꯣꯠꯄ ꯈꯣꯠꯄꯥ ꯉꯝꯗꯕꯒꯤ ꯂꯩꯔꯕ ꯋꯥꯅꯦ
ꯍꯣꯠꯂꯗꯤ ꯍꯦꯟꯅ ꯁꯣꯛꯂꯛꯀꯅꯤ
ꯑꯣ ꯑꯆꯥꯒꯤꯗꯨ
ꯀꯔꯤ ꯄꯥꯏꯌꯣꯀꯣ ꯑꯃꯔꯛ ꯉꯥꯏꯌ‌ꯣꯀꯣ
ꯑꯣ ꯑꯣ ꯑꯣ
ꯑꯩ ꯅꯪ ꯅꯨꯡꯁꯤꯕ
ꯀꯩ ꯍꯥꯏꯕ
ꯃꯥ ꯇꯨꯃꯤꯟ ꯂꯩꯈ꯭ꯔꯦꯗ ꯑꯃꯨꯛꯀ ꯑꯩꯅ ꯃꯃꯤꯡ ꯃꯥꯟꯅꯩ ꯍꯥꯏꯕ ꯅꯨꯄꯥꯗꯣ
ꯅꯪ ꯊꯥꯗꯦ
ꯑꯥ ꯉꯥꯏꯈ‌ꯣꯀꯣ ꯎꯝ
ꯇꯥꯕ꯭ꯔꯣ
ꯇꯥꯏ
ꯀꯩꯗꯧꯋꯤꯅꯣ
ꯑꯩ ꯂ‌ꯦꯞꯄꯤ
ꯀꯩꯒꯤ ꯂꯦꯞꯄ꯭ꯔꯣ
ꯐꯝꯅꯤꯡꯉꯥꯏ ꯖꯒꯥ ꯂꯩꯇꯦ ꯐꯝꯃꯗꯤ ꯍꯥꯀꯠꯆꯩꯌꯦ
ꯆꯥꯛ ꯔꯥꯝꯃꯤ
ꯆꯥꯛ ꯂꯥꯝꯃꯤꯅꯦ ꯑꯩꯁꯨ ꯑꯩ ꯌꯥꯝ ꯍꯥꯀꯠꯆꯔꯦ ꯏꯃꯥꯟꯅꯕꯤ ꯉꯥꯎꯔꯦ
ꯆꯪꯉꯛꯑꯣ ꯑꯗꯨꯗꯤ
ꯍꯧꯖꯤꯛꯅꯦ ꯑꯩꯅꯅꯦ ꯁꯤꯗ ꯆꯧꯀ꯭ꯔꯤ ꯑꯃ ꯂꯩꯔꯝꯃꯦꯕ
ꯑꯥ
ꯑꯍ ꯆꯧꯀ꯭ꯔꯤ ꯑꯃꯗ ꯐꯝꯃꯦꯕ
ꯑꯗꯨꯗꯪ ꯃꯣꯠꯁꯨ ꯃꯣꯠꯁꯨ ꯃꯣꯠꯄꯅꯦ
ꯌꯥꯝ ꯍꯥꯀꯠꯆꯔ‍‌ꯦ ꯑꯩ ꯉꯥꯎꯔ‌ꯦ
ꯃꯣꯠꯄꯅꯦꯕ
ꯅꯪꯅ ꯐꯥꯔ꯭ꯁꯇ ꯃꯣꯠꯂꯦ ꯍꯥꯏꯔꯛꯇ꯭ꯔꯤꯁꯦ ꯀꯩꯒꯤꯅꯣ ꯑꯍꯥꯟꯕꯗ ꯑꯩ ꯌꯥꯝ ꯁ
ꯑꯦ ꯅꯪ ꯑꯗꯨꯗ ꯐꯝꯃꯤꯅ‌ ꯑꯩ ꯈꯪꯕ꯭ꯔꯣ ꯀꯩꯅꯣꯅꯦꯍꯦ
ꯎꯝ ꯁꯥꯎꯠꯂ ꯋꯥ ꯈꯔ ꯉꯥꯡꯉꯣ ꯁꯥꯎꯠꯂꯒ
ꯎꯝ ꯍꯥꯏꯔ‌ꯑꯗꯤ
ꯃꯤꯡꯁꯦꯜꯁꯦ ꯄꯥꯅꯤꯡꯉꯥꯏꯒꯨꯝ ꯇꯧꯔꯒ ꯂꯩꯔꯦ
ꯉꯁꯥꯏꯒꯤꯗꯣ ꯑꯩꯒꯤꯗꯤ ꯅ ꯅ ꯅꯪꯅ ꯃꯨꯊꯠꯄ꯭ꯔꯥ
ꯅꯍꯤ ꯅꯠꯇꯦ
ꯑꯣ
ꯃꯁꯥꯥꯅꯅꯦ
ꯍꯣꯏ ꯂꯨꯍ‌ꯣ ꯂꯨꯍꯣꯡ ꯄꯥꯟꯊꯥ
ꯍꯥꯏꯗꯤꯛꯔ‌ꯣ ꯍꯥꯏꯅꯤꯡꯔ‌ꯣ
ꯑꯩ ꯈꯪꯉꯦ ꯁꯨꯝ ꯀꯣꯛꯇ ꯂꯥꯛꯄ
ꯂꯨꯍꯣꯡ ꯄꯟꯊꯥ ꯅꯪ ꯂꯨꯍꯣꯡ ꯄꯟꯊꯥꯗ ꯀꯥꯏ ꯆꯠꯅꯤꯡꯉꯤꯅꯣ
ꯃꯤ ꯂꯨꯍꯣꯡꯕ ꯆꯠꯅꯤꯡꯉꯦꯕ
ꯏꯁ ꯏꯁ ꯏꯁ ꯏꯁ ꯃꯁꯥꯁꯤꯒ ꯅꯪ ꯂꯨꯍꯣꯡꯊ‌ꯣꯛꯑꯁꯤꯔꯣ
ꯂꯨꯍꯣꯡꯊꯣꯛꯄꯤꯔꯨꯔꯣꯅꯦ ꯅꯨꯄꯥ ꯑꯐꯕ ꯑꯃ ꯊꯤꯕꯤꯔꯣꯅꯦ ꯂꯨꯅ ꯇꯧꯕꯤꯗꯕ ꯂꯨ ꯂꯨꯅ ꯇꯧꯕꯤꯒꯗꯕ ꯆꯥꯛ ꯌꯦꯟꯁꯥꯡ ꯅꯨꯄꯤ ꯅꯨꯄꯥ ꯈꯥꯏ ꯈꯥꯏꯗꯕ ꯎꯝ
ꯑꯥ ꯂꯩꯌꯦ ꯂꯩꯌꯦ ꯅꯪꯒꯤ ꯊꯕꯛ ꯆꯠ ꯆꯥꯕ ꯑꯃ ꯂꯩꯌꯦ
ꯀꯅꯥ
ꯆꯞ ꯆꯥꯕ ꯑꯃ ꯂꯩꯌꯦ ꯃꯈꯣꯏ ꯈꯥꯛꯅꯤ ꯈꯥꯛꯅꯤ ꯇꯧꯕ ꯅꯨꯄꯥ ꯑꯃ ꯂꯩꯌꯦ
ꯀꯅꯥꯔꯣ ꯍꯥꯏꯔꯒ
ꯈꯪꯗꯦꯗ ꯑꯩꯁꯨ ꯖꯦꯅ ꯍꯧꯕꯒꯨꯝ ꯇꯧꯋꯦ
ꯏꯁ ꯏꯕꯦꯝꯃꯥ
ꯑꯩꯈꯣꯏꯖꯨ ꯏꯃꯥꯟꯅꯕ ꯑꯄꯥꯛꯄ ꯑꯃ ꯂꯩꯕ ꯏꯃꯥꯟꯅꯕꯒ ꯃꯁꯛ ꯃꯥꯟꯅꯕ ꯃꯊꯪꯒꯤ ꯋꯥꯔꯜ ꯀꯞꯇꯥ ꯕꯣꯜ ꯁꯟꯅꯕ ꯌꯥꯎꯒꯗꯕ ꯅꯨꯄꯥ ꯑꯃ ꯂꯩ
ꯅꯣꯛꯅꯦꯗ ꯆꯥꯛ ꯌꯦꯟꯁꯥꯡꯐꯥꯎ ꯊꯣꯡꯕ ꯍꯩꯔꯝꯃꯣꯏ
ꯍꯩꯔꯝ ꯑꯗꯣ ꯃꯥ ꯔꯤꯟꯇꯥ ꯂꯩꯕꯖꯨ ꯅꯨꯡꯇꯤ ꯅꯨꯡꯉꯥꯏꯒꯣ
ꯑꯧ ꯃꯥꯅ ꯍꯥꯏꯕꯅꯤꯅꯦ ꯅꯨꯡꯉꯥꯏꯌꯦ ꯑꯩ
ꯃꯥ ꯑꯩꯈꯣꯏꯗꯧꯅꯥ ꯃꯥꯁꯨ ꯆꯥꯎꯊꯣꯡꯉꯄ ꯍꯩꯔꯔꯣꯏ ꯑꯁꯨꯃꯥꯏꯅꯗꯤ ꯁꯥ ꯊꯣꯡꯗꯕꯨ ꯅꯨꯄꯥꯅꯤ ꯁꯥ ꯊꯣꯡꯕꯗꯤ ꯐꯅꯥ ꯍꯥꯏꯕꯅꯦꯍꯦ
ꯈꯪꯗꯗ ꯅꯍꯥꯟꯁꯨ ꯑꯩꯅ ꯌꯦꯟꯒ ꯑꯥ ꯀꯩꯅꯣꯗꯣ ꯆꯦꯡꯒꯨꯝ ꯊꯣꯡꯕꯗꯣ ꯍꯪꯕꯗꯨ ꯃꯗꯨ ꯑꯁ ꯑꯁ ꯏꯟꯁꯥꯡ ꯑꯍꯧꯕ ꯆꯥꯔꯒ ꯀꯜꯒꯥ ꯇꯧꯔꯛꯏ ꯏꯅꯤꯅꯦ ꯃꯤ ꯏꯁꯇꯤꯗꯣ ꯇꯧꯔꯛꯏꯕ ꯃꯥꯅ
ꯃꯣꯏ ꯑꯥ ꯆꯦꯡꯒꯨꯝꯁꯦ ꯌꯥꯝ ꯍꯥꯎꯕꯅꯤꯀꯣ
ꯎꯝ
ꯑꯗꯣ ꯆꯦꯡꯒꯨꯝꯒ ꯌꯦꯟꯒ ꯊꯣꯡꯕ ꯌꯥꯗꯦ ꯍꯥꯏꯌꯦ ꯑꯩꯒꯤ ꯅꯨꯄꯥꯅ
ꯑꯣ ꯈꯪꯗꯦ ꯗꯨꯗꯤ ꯃꯥꯅꯗꯤ ꯑꯃꯨꯛꯀꯥ ꯌꯥꯏ ꯍꯥꯏꯌꯦ
ꯊꯣꯡꯅꯗꯦ ꯍꯥꯏ ꯃꯥꯥꯟꯅꯗꯤ ꯑꯗꯨ ꯈꯪꯗꯦ ꯑꯗꯨꯒ ꯑꯩꯅ ꯆꯦꯡꯒꯨꯝꯒ ꯌꯦꯟꯒ ꯉꯥꯒ ꯁꯨꯝ ꯍꯥꯏꯕꯗꯣ ꯑꯍꯥꯎꯕ ꯑꯅꯤꯃꯛ ꯀꯃꯥꯏꯟ ꯊꯣꯡꯃꯤꯟꯅꯗꯣꯏꯅꯣ ꯊꯣꯡꯅꯗꯕꯅꯤ ꯀꯥꯏꯅ ꯇꯧꯔ ꯁꯨꯝ ꯉꯥꯡꯉꯑꯦꯕ
ꯎꯝ ꯑꯍꯥꯎꯕ
ꯆꯦꯡꯒꯨꯝꯁꯦ ꯃꯣꯏ ꯌꯥꯝ ꯍꯥꯎꯕ ꯃꯥꯜꯂꯦ ꯍꯥꯎꯕ ꯑꯍꯥꯎꯕ ꯍꯥꯏꯌꯦ
ꯍꯥꯎꯔꯤꯁꯤꯗꯤ ꯑꯗꯨ ꯑꯩꯗꯤ ꯆꯦꯡꯒꯨꯝ ꯍꯥꯏꯔꯒ ꯑꯉꯧꯕ ꯗꯣꯟ ꯗꯣꯟ ꯂꯧꯕ ꯑꯩꯅ ꯍꯥꯟꯅ ꯁꯧꯔꯤꯒ ꯊꯣꯡꯕ ꯑꯗꯨ ꯑꯗꯨꯗꯣ ꯍꯦꯟꯅ ꯄꯥꯝꯃꯦꯕ ꯑꯗꯨꯒꯅꯦ ꯔꯦꯠ
ꯎꯝ
ꯑꯉꯥꯡꯕ ꯑꯣꯏꯔꯒ ꯑꯉꯥꯡꯕ ꯑꯣꯏꯔꯒ ꯑꯃ ꯂꯩꯕꯅꯤꯅꯦ ꯑꯗꯨ ꯑꯗꯨꯒ ꯈ꯭ꯋꯥꯏ ꯄꯥꯝꯃꯦꯕ
ꯑꯉꯥꯡꯕ ꯆꯥꯕ ꯌꯥꯕ꯭ꯔꯣ
ꯌꯥꯌꯦ ꯌꯥꯕ ꯂꯩꯑꯦꯕ ꯌꯥꯕ ꯂꯩ ꯌꯥꯗꯕ ꯂꯩꯑꯦꯕꯀꯣ
ꯑꯃ ꯂꯝꯕꯤ ꯂꯝꯈꯥꯡꯗ ꯍꯧꯕ ꯑꯁꯥꯡꯕ ꯑꯉꯥꯡꯕ ꯑꯉꯥꯡ
ꯑꯁ ꯈꯪꯗ꯭ꯔꯦ ꯑꯗꯨꯗꯤ ꯑꯩꯁꯨ ꯈꯪꯗꯦꯕ ꯑꯗꯨ ꯑꯉꯥꯡꯕ ꯑꯃ ꯂꯩꯌꯦ ꯌꯥꯝ ꯍꯥꯎꯋꯦꯕ
ꯃꯀ꯭ꯂꯥꯛ ꯁꯥꯡꯕ꯭ꯔꯣ
ꯃꯀ꯭ꯂꯥꯛꯇꯤ ꯀꯩꯅꯣ
ꯈꯣꯛ ꯁꯥꯡꯕ꯭ꯔꯣ
ꯈꯪꯗꯦ ꯁꯥꯡꯗꯦ ꯏꯄꯤꯛ ꯄꯤꯈꯣꯏ ꯂꯩꯕꯁꯨ ꯂꯩꯕꯩ ꯆꯥꯎꯕꯁꯨ ꯂꯩ ꯈꯪꯗꯦ
ꯎꯝ ꯈꯪꯗꯦ ꯑꯗꯨꯒ ꯑꯃ ꯀꯔꯤ ꯀꯔꯤ ꯀꯔꯤꯗ ꯁꯧꯕꯗꯣ ꯀꯔꯤ ꯀꯧꯕ꯭ꯔꯥ ꯑꯃ ꯑꯁ ꯑ ꯂꯧꯕꯨꯛꯇꯒꯤ ꯆꯔꯨ ꯈꯪꯕ꯭ꯔꯥ
ꯑ ꯂꯧꯕꯨꯛꯇꯒꯤ ꯆꯔꯨ ꯈꯪꯉꯦ ꯈꯪꯉꯦ ꯈꯪꯉꯦ ꯈꯪꯉꯦ ꯈꯪꯉꯦꯕ
ꯑꯗꯨ ꯆꯔꯨꯗꯨꯗꯅꯦ ꯏꯁꯤꯡ ꯍꯩꯖꯤꯜꯂꯒ ꯁꯧꯍꯟꯕ ꯑꯃ ꯂꯩꯌꯦꯕ ꯆꯦꯡꯒꯨꯝꯅꯦꯅ
ꯑꯥ ꯑꯣ ꯍꯣꯏ ꯑꯗꯨꯃꯥꯏꯅ ꯇꯧꯔꯣꯏꯅ ꯑꯗꯨꯃꯥꯏꯅ ꯇꯧꯔꯏꯅꯀꯣ ꯑꯣ ꯑꯗꯨꯒꯨꯝꯕꯗꯤ ꯑꯉꯧꯕꯅꯦ ꯑꯉꯧꯕ ꯑꫭꯏꯔ ꯑꯣꯏꯔꯒꯅꯦ ꯀꯜꯂꯀꯥꯟꯗ ꯆꯥꯔꯀꯥꯟꯗ ꯀꯟꯕꯅꯦꯕ ꯀꯟꯕ ꯀꯟꯕ ꯑꯃ ꯌꯥꯎꯒꯅꯤ ꯈꯪꯗꯦ꯫
ꯑꯝ ꯎꯝ
ꯑꯗꯨꯒꯨꯝꯕꯗꫭ ꯑꯩ ꯄꯥꯛ ꯄꯥꯝꯗꯦꯕ ꯑꯗꯨꯕꯨ ꯆꯤꯡꯗ ꯑꯗꯨꯝ ꯃꯍꯧꯁꯥꯅ ꯍꯧꯕ ꯅꯍꯥꯟ ꯄꯨꯔꯛꯄꯗꯣ ꯊꯥꯔꯛꯄꯗꯣ ꯌꯨꯝꯗꯒꯤ꯫ ꯑꯗꯨꯗꯤ ꯌꯥꯝ ꯄꯥꯝꯃꯦ ꯑꯗꯨꯒ ꯑꯉꯥꯡꯕꯗꯣ ꯀꯥꯡꯉꯧ ꯉꯧꯔꯣ ꯑꯁ ꯀꯌꯥꯝꯃꯨꯛ ꯍꯥꯎꯕ꯭ꯔꯥ
ꯆꯦꯡꯒꯨꯝꯁꯦ ꯁꯥꯊꯤꯕ ꯂꯩꯌꯦ ꯍꯥꯏꯀꯣ
ꯍꯣꯏ ꯆꯥꯕ ꯌꯥꯗꯕ ꯂꯩꯌꯦ ꯍꯥꯏꯌꯦ
ꯌꯥꯝ ꯀꯤꯖꯩꯑꯕ ꯑꯗꯨꯗꯣ ꯈꯪꯗ꯭ꯔꯗꯤ ꯅꯠꯇ꯭ꯔꯥ
ꯎꯝ꯫
ꯍꯝ ꯀꯤꯖꯩꯗ ꯃꯗꯨꯒꯨꯝꯕꯗꯨꯗꯤ ꯍꯥ ꯀ꯭ꯋꯥꯛ ꯑꯃ ꯂꯩꯌꯦ ꯃꯨꯁꯨꯨꯝ ꯃꯨꯔꯨꯝꯒ ꯇꯣꯡꯉꯒ ꯂꯩꯌꯦ꯫
ꯀꯩꯕꯣ
ꯀ꯭ꯋꯥꯛ
ꯅꯪ ꯅꯨꯄꯥꯅꯦ ꯅꯪ ꯅꯨꯄꯥꯗꯣ ꯀ꯭ꯋꯥꯛ ꯁꯥꯔꯒ ꯂꯥꯛꯑꯦ ꯅꯪ ꯎ ꯎꯕ
ꯑꯁ
ꯅꯤꯡꯅꯧ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯏꯃꯥꯟꯅꯕꯤ ꯇꯥꯕ꯭ꯔꯣ ꯇꯥꯕ꯭ꯔꯣ